ꯇꯥꯏ ꯅꯪ ꯍꯧꯗꯦ
ꯌꯥꯝ ꯌꯥꯝ ꯅꯨꯡꯉꯥꯏꯌꯦ ꯅꯦꯠꯋꯥꯛꯁꯤꯡ ꯑꯁꯤꯗꯤ ꯇꯨꯔꯥꯡ ꯇ꯭ꯔꯥꯡ ꯇꯔꯨꯝ ꯇ꯭ꯔꯥꯡꯉꯅ
ꯅꯦ ꯑꯗꯣ ꯉꯥꯡꯒꯤꯗꯨꯅ ꯀꯃꯥꯏꯅ ꯇꯧꯔꯤꯅꯣ ꯈꯪꯗꯦ ꯑꯃꯨꯛ ꯆꯠꯂꯤ ꯑꯃꯨꯛ ꯆꯠꯇꯦ ꯑꯃꯨꯛ ꯌꯥꯏ ꯑꯃꯨꯛ ꯌꯥꯗꯦ ꯉꯔꯥꯡꯗꯤ ꯑꯁ ꯉꯥꯏꯍꯥꯛꯇꯪꯗꯨꯗꯅꯤꯀꯣ ꯑꯗꯨꯏ ꯃꯔꯛꯇꯨꯗ ꯑꯃꯨꯛ ꯇꯣꯗꯨꯁꯨ ꯏꯁ ꯑꯗꯨ ꯅꯪꯁꯨ ꯍꯦꯛꯇ ꯑꯗꯨ ꯇꯧꯗ꯭ꯔꯤꯉꯩꯗꯁꯨ ꯑꯗꯨꯝ ꯀꯩꯅꯣꯅꯤꯗꯣ ꯀꯩ ꯍꯥꯏꯅꯤ ꯑꯩꯈꯣꯏꯒꯤ ꯎꯝ ꯃꯩꯗ ꯅꯦꯠꯂꯨ ꯨꯝ ꯃꯣꯔꯣꯛ ꯆꯦ ꯍꯥꯏꯔꯨꯕ꯭ꯔꯥ ꯀꯩꯅꯣ
ꯃꯇꯦꯛ ꯑꯃ ꯁꯥꯎꯔꯨꯔꯦ ꯑꯗꯨꯒꯤꯅꯦ
ꯑꯗꯨꯗꯒꯤ ꯑꯃꯨꯛ ꯅꯗꯤꯅ ꯑꯃꯨꯛ ꯈꯔ ꯂꯪꯅꯔꯛꯄꯒ ꯅꯥꯠꯇ ꯄꯨꯂꯞ ꯄ
ꯑꯄꯥ ꯑꯄꯥ ꯆꯥꯅꯕ ꯍꯥꯏꯇꯥꯔꯦ ꯂꯩ
ꯑꯦ ꯉꯔꯥꯡ ꯉꯔꯥꯡ ꯅꯠꯇ ꯀꯣꯟꯅ ꯀꯩꯅꯣꯒꯤꯗ ꯍꯥꯏꯔꯛꯒꯦ ꯀꯣꯟꯅ ꯍꯥꯏꯗꯤꯦ ꯉꯁꯤ ꯁꯨꯝ ꯆꯠꯊꯣꯛ ꯈꯣꯠꯊꯣꯛ ꯂꯩꯇꯕ꯭ꯔꯣ ꯑꯇꯩ ꯊꯕꯛꯈꯥ ꯑꯇꯣꯞꯄ
ꯉꯁꯤꯁꯦ ꯅꯣꯏ ꯅꯍꯥꯟꯒꯤ ꯄ꯭ꯔꯣꯒꯥꯝ ꯂꯩꯈꯤꯗꯥꯏꯅꯦ ꯑꯩꯗꯤ ꯌꯥꯎꯔꯨꯀꯣ
ꯑꯣ ꯑꯗꯨꯅ ꯅꯨꯃꯤꯗꯥꯡꯒꯤꯅ ꯑꯩꯁꯨ ꯍꯣꯔꯦꯟ ꯑꯗꯨ ꯀꯩꯅꯣ ꯇꯧꯗꯣꯏꯅꯦꯍꯦ ꯇꯨꯃꯤꯟꯅ ꯂꯩꯁꯟꯗꯣꯏꯅꯦ ꯑꯩꯅꯗꯤ ꯐꯣꯟꯁꯨ ꯇꯧꯔꯣ ꯍꯥꯏꯖꯔꯣ ꯑꯗꯨꯏ ꯑꯃꯨꯛ ꯍꯦꯃꯟꯗ꯭ꯔꯦ ꯑꯃꯨꯛ ꯄ꯭ꯔꯃꯥꯟꯅ ꯍꯥꯏꯔꯛꯀꯦ ꯅꯍꯥꯟꯁꯨ ꯀꯩꯁꯨ ꯅꯠꯇꯕ ꯅꯨꯃꯤꯗꯥꯡꯗ ꯑꯩꯈꯣꯏ ꯊꯦꯡꯅꯔꯦꯀꯣ ꯑꯗꯨꯒ ꯉꯔꯥꯡꯁꯨ ꯑꯃꯨꯛ ꯉꯥꯏꯍꯥꯛꯇꯪ ꯃꯣꯏ ꯄꯥꯔꯤꯇꯣꯜꯍꯣꯏ ꯑꯃꯗꯒꯤ ꯀꯥꯗ ꯆꯠꯈꯤꯕꯅꯦ ꯑꯗꯣ ꯉꯁꯤꯁꯨ ꯂꯩꯔꯕ ꯕꯅꯤꯅ ꯍꯥꯏꯕꯗꯤ ꯁꯨꯃꯥꯏꯅ ꯀꯩꯒꯨꯝꯕ ꯑꯩ ꯄ꯭ꯔꯃꯥꯟꯅꯤꯀꯣ ꯑꯗꯨ ꯂꯩꯗꯣꯏꯣꯔꯦ ꯈꯪ ꯇꯧꯅꯣꯕ ꯅꯍꯥꯟꯃꯨꯛꯁꯨ ꯇꯧꯋꯦ ꯑꯩꯈꯣꯏ ꯄꯤꯛꯅꯤꯛ ꯑꯃ ꯀꯣꯏꯕ ꯆꯠꯇꯣꯔꯦ ꯀꯩ ꯂꯩꯕꯒꯁꯦ ꯅꯤꯅꯤꯒꯨꯝꯕ ꯍꯨꯝꯅꯤ ꯍꯥꯏꯕ ꯀꯩꯅꯣ ꯑꯗꯨꯃꯥꯏ ꯋꯥꯠꯂꯦꯗ ꯑꯃꯃꯨꯛ ꯁꯤꯖꯜꯂꯨ ꯆꯁꯤꯜꯂꯛꯀꯅꯦꯕ ꯑꯗꯣ ꯑꯩꯅ ꯍꯥꯏꯕꯗꯤ ꯌꯨꯝ ꯌꯨꯝꯗꯒꯤꯩ ꯂꯣꯏ ꯊꯣꯛꯅꯔꯛꯇꯣꯏꯅꯤꯅ ꯇꯣꯏꯃꯜꯂꯒꯁꯨ ꯅꯨꯡꯉꯥꯏꯇ ꯅꯪꯒꯤ ꯃꯤꯅꯁꯨ ꯀꯩꯅꯣꯝ ꯈꯟꯅꯤ ꯑꯗꯨꯝꯕ ꯋꯥꯈꯟꯗꯣ ꯈꯟꯅꯗ꯭ꯔꯦꯕ ꯅꯠꯇ꯭ꯔꯥ
ꯃꯥꯅꯦ ꯃꯣꯏꯅꯁꯋꯥꯗ ꯀꯩꯅꯣꯗ ꯂꯩꯁꯜꯂꯒ ꯑꯍꯜ ꯂꯃꯟꯅ ꯎꯔꯔꯦ ꯍꯥꯏꯕꯒꯤ ꯃꯑꯣꯡꯗ ꯇꯧꯕꯗ ꯌꯥꯗꯦ ꯍꯥꯏꯕ ꯑꯩꯈꯣꯏꯗꯗꯤ
ꯑꯗꯣ ꯑꯩꯁꯨ ꯀꯩꯅꯣ ꯇꯧꯗꯣꯏꯅꯦ ꯍꯣꯔꯦꯟꯁꯦ ꯑ ꯍꯣꯔꯦꯟꯁꯦ ꯑꯦ ꯇꯨꯃꯤꯟꯅ ꯑꯗꯨꯝ ꯂꯩꯁꯅꯤ ꯑꯩꯅꯗꯤ ꯑꯗꯨꯝ ꯍꯥꯏꯔꯔꯣꯏꯕ ꯍꯣꯏ ꯃꯣꯏ ꯍꯥꯏꯔꯛꯄ ꯍꯥꯏꯔꯛꯇꯕꯗꯨꯒꯤ ꯃꯈꯥꯒꯤ ꯃꯇꯨꯡ ꯏꯟꯅ ꯈꯨꯝꯕꯤꯅꯤꯀꯣ ꯅꯠꯇ꯭ꯔꯒꯗꯤ ꯑꯩꯗꯤ ꯑꯩꯅꯗꯤ ꯐꯣꯟ ꯇꯧꯁꯜꯂꯒ ꯍꯪꯕꯗꯨꯗꯤ ꯍꯪꯉꯣꯏꯕ ꯑꯩꯁꯨ
ꯑꯗꯨꯅꯦ ꯑꯩꯈꯣꯏꯒꯤ ꯑꯍꯜ ꯂꯃꯟ ꯀꯩꯅꯣ ꯑꯩꯒꯤ ꯑ ꯄꯣꯛꯄ ꯏꯄꯥ ꯏꯃꯥ ꯂꯩꯇꯦ ꯍꯥꯏꯖꯕ ꯋꯥꯅꯤ ꯑꯗꯨꯁꯨ ꯑꯩꯈꯣꯏ ꯂꯩꯃꯤꯟꯅꯔꯤꯕ ꯄꯃꯤ ꯀꯣ ꯃꯣꯏꯠꯇ ꯆꯠꯊꯣꯛꯄꯁꯦ ꯑꯩꯈꯣꯏ ꯌꯥꯝ ꯍꯪꯒꯣꯏꯖꯩꯕ ꯍꯥꯏꯕꯗ ꯆꯠꯂ
ꯆꯠꯇ꯭ꯔꯗꯤ ꯌꯥꯔꯝꯃꯔꯣꯏ ꯅꯪ ꯉꯥꯏꯍꯥꯛꯇꯪ ꯑꯣꯖꯥ ꯍꯣꯏ ꯑꯅ ꯀꯣꯟꯅ ꯆꯠꯂꯁꯨ ꯑꯣꯛꯇꯣꯗ ꯆꯠꯂꯁꯨ ꯌꯥꯕꯅꯤ ꯇꯔꯤꯛꯇ ꯍꯥꯏꯔꯣ
ꯑꯗꯨꯅꯤ ꯑꯩꯅ ꯑꯗꯨꯅꯤ ꯑꯩꯈꯣꯏ ꯏꯃꯥ ꯏꯄꯥꯃꯛ ꯂꯩꯇ꯭ꯔꯒꯁꯨ ꯃꯣꯏꯗ ꯑꯩꯈꯣꯏ ꯑꯩ ꯊꯛ ꯊꯣꯡꯕꯁꯤꯡꯗ ꯑꯩꯅ ꯆꯠꯊꯣꯛꯎꯒꯦ ꯍꯥꯏꯕꯁꯦ ꯌꯥꯝ ꯇꯜꯂꯦ ꯍꯥꯏꯕ ꯇꯣꯏꯃꯜꯂꯗꯤ ꯅꯣꯡ ꯐꯥꯗꯣꯛ ꯍꯥꯏꯕꯗꯗꯤ ꯃꯤꯁꯨ ꯀꯔꯤꯝ ꯍꯥꯏꯔꯨ ꯑꯩꯁꯨ ꯑꯩꯅꯁꯨ ꯍꯥꯏ ꯑꯩꯅꯁꯨ ꯍꯥꯏꯖꯕꯗ ꯀꯔꯤꯝ ꯀꯥꯏꯗꯦ ꯍꯥꯏꯕ ꯅꯨꯡꯇꯤꯒꯤꯈꯤꯕ ꯁꯨꯝ ꯑꯗꯨꯒ ꯑ ꯇꯥꯑꯒ ꯄꯜꯂꯦꯕ ꯑꯗꯨꯅ ꯑꯩ ꯍꯣꯔꯦꯟꯗꯤ ꯑꯩ ꯀꯝꯄꯜꯁꯔꯤ ꯌꯥꯎꯔꯛꯏꯗꯤ
ꯑ ꯑꯣ ꯑꯩꯁꯨ ꯑꯗꯨꯝ ꯌꯦꯡꯉꯒꯦ ꯃꯣꯏꯅ ꯐꯣꯟ ꯇꯧꯔ ꯇꯧꯔꯛ ꯑꯩꯁ ꯇꯨꯃꯤꯟ ꯂꯩꯁꯜꯂꯒꯦ ꯑꯗꯨꯒ ꯑꯩꯁꯨ ꯀꯩꯅꯣ ꯈꯜꯂꯤꯕ ꯑꯩꯒꯤ ꯒꯥꯔꯤꯗꯣ ꯈꯔꯁꯨ ꯃꯜꯂꯛꯑꯦꯗꯅꯀꯣ ꯑꯩꯅ ꯊꯧꯔꯤꯕꯗꯣ ꯑꯗꯣ ꯀꯤꯛ ꯀꯥꯎꯅꯗ ꯁꯔꯨꯛꯄꯨꯗꯤ ꯃꯣꯏꯅ ꯌꯥꯔ ꯇꯥꯔꯗꯤ ꯀꯩꯅꯣ ꯕꯦꯇ꯭ꯔꯤ ꯑꯃ ꯅꯍꯥꯃꯨꯛꯁꯨ ꯁꯤꯟꯈꯤꯕꯅꯦꯕ ꯃꯇꯝꯗꯨꯗ ꯆꯍꯤꯕꯨꯗꯤ ꯍꯦꯜꯂꯛ ꯍꯜꯂꯛꯑꯕꯅꯦ ꯑꯗꯨꯗ ꯒꯥꯔꯤꯁꯦ ꯌꯥꯒꯤꯗꯕ ꯅꯨꯃꯤꯠ ꯊꯥ ꯑꯃꯅꯤ ꯅꯝꯁꯤꯟꯈꯤꯕ ꯌꯥ ꯍꯣꯏꯦ ꯑꯗꯨꯗꯒꯤ ꯑꯗꯨꯝ ꯄꯤꯊ ꯁꯤꯁꯨ ꯌꯥꯔꯝꯗ꯭ꯔꯦꯕꯀꯣ ꯑꯗꯣ ꯍꯧꯖꯤꯛꯁꯦ ꯀꯤꯛ ꯁꯤꯟꯖꯤꯔꯥ ꯅꯠꯇ꯭ꯔꯒꯅ ꯕꯦꯠ ꯒꯥꯔꯤ ꯦꯆꯤ ꯑꯣꯏꯅ ꯍꯥꯞꯁꯤꯔꯥꯅꯈꯠꯂꯛꯏ ꯍꯥꯞꯄꯅ ꯐꯗꯧ ꯃꯥꯜꯜꯂꯤ ꯀꯥꯎꯅꯗꯕꯤꯗ ꯇꯧꯕꯗꯣ
ꯍꯣꯏ ꯕꯦꯇ꯭ꯔꯤ ꯇꯣ ꯍꯥꯞꯅꯗꯤ ꯐꯗꯧ ꯃꯥꯜꯂꯤ ꯑꯩꯒꯤ ꯕꯦꯇ꯭ꯔꯤ ꯑꯃ ꯀꯩꯅꯣ ꯑꯩꯒꯤ ꯑꯦꯁꯦꯁꯇꯣ ꯑꯩꯅ ꯀꯩꯅꯣꯅ ꯅꯗ ꯄꯤꯈꯤꯕ ꯑꯦꯁꯦꯁꯇꯣ ꯑꯗꯨꯁꯨ ꯕꯦꯇ꯭ꯔꯤ ꯌꯥꯗꯗꯅ ꯊꯃꯗ ꯃꯥꯅ ꯕꯦꯇ꯭ꯔꯤꯗꯨ ꯁꯤꯜꯂꯒ ꯍꯥꯞꯄꯕꯅꯦꯕ ꯃꯃꯥꯡꯒꯤꯗ ꯌꯥꯔꯕ ꯟꯕ ꯑꯗꯨꯒꯅꯦ ꯃꯥ ꯍꯧꯖꯤꯛ ꯒꯔꯤ ꯑꯗꯨꯝ ꯌꯥꯗ꯭ꯔꯦ ꯍꯥꯏꯌꯦꯕ ꯀꯥꯏꯗꯣ ꯌꯥꯗꯅ ꯅꯝꯁꯤꯜꯂꯒ ꯑꯃꯨꯛ ꯂꯣꯏ ꯂꯩꯈ꯭ꯔꯕꯅꯦꯕ ꯒꯥꯔꯤꯗꯣ ꯑ ꯁꯦꯝꯃꯨꯔꯅꯨ ꯑ ꯁꯤꯁꯇ ꯑꯩꯅ ꯁꯦ ꯑꯃꯣ ꯀꯥꯟꯅꯕ ꯋꯥꯍꯔꯔꯕꯅꯤ ꯄꯩꯁꯥ ꯇꯤꯡꯉ ꯇꯣꯛꯅꯕ ꯑꯗꯨꯗꯨ ꯀꯥꯏꯗꯨ ꯁꯤ ꯁꯦꯝꯕꯗꯅꯦ ꯔꯤ ꯑꯍꯟꯥꯟꯕ ꯑꯃꯒꯤ ꯃꯃꯜ ꯍꯦꯜꯂꯝꯕꯅꯤ ꯑꯩꯅ ꯁꯦꯝꯃꯛꯏꯁꯦ
ꯃꯥꯅꯦ ꯑꯗꯒꯤꯅꯦ ꯑꯦꯛꯁꯦꯁ ꯁꯤꯖꯨ ꯄꯥꯠꯁꯨ ꯇꯥꯡꯕꯗ ꯑꯗꯨꯒꯤ ꯃꯊꯛꯇ ꯑꯃꯨꯛ ꯈꯨꯠꯁꯦ ꯌꯥꯝ ꯆꯪꯕꯅꯦꯕ ꯑꯦꯛꯇꯤꯚꯣꯏ ꯑꯣꯏꯅ ꯁꯦꯝꯕꯗ ꯒꯥꯔꯤ ꯂꯥꯛ ꯍꯥꯏꯕ ꯋꯥꯛꯁꯣꯞꯀꯤ ꯃꯦꯟ ꯑꯦꯛꯁꯦꯁꯦ ꯒꯥꯔꯤꯒꯤ ꯄꯥꯔꯠꯁꯨ ꯇꯥꯡꯉꯤ ꯄ꯭ꯂꯁ ꯁꯦꯝꯕꯗꯁꯨ ꯄꯥꯡꯅ ꯐ꯭ꯔꯦꯛꯇꯛ ꯀꯅ ꯊꯣꯛꯄꯗꯣ ꯑꯣꯏꯗꯦ ꯍꯥꯏꯕ ꯑꯩꯁꯨ ꯈꯪꯈ꯭ꯔꯦ ꯁꯤ ꯑꯦꯁ ꯀ ꯂꯩ
ꯃꯥꯒꯤ ꯀꯩꯅꯣꯗ ꯎꯝ ꯃꯣꯏꯒꯤ ꯖꯦꯅꯤꯝꯁꯀꯤ ꯀꯣꯂꯦꯖꯇꯣ ꯀꯥꯅꯅꯕꯒꯤꯗꯃꯛꯇ ꯑꯩꯅ ꯀꯩꯅꯣ ꯇꯧꯒꯦ ꯁꯦꯝꯃꯕꯅꯦ ꯂꯤꯁꯤꯡ ꯇꯔꯥꯃꯉꯥ ꯂꯤꯁꯤꯡ ꯇꯔꯥꯃꯉꯥ ꯄꯨꯔꯥ ꯆꯪꯉꯒ ꯁꯦꯝꯃꯤꯅꯦꯕ ꯑ ꯌꯥꯗꯔꯤꯌꯦ ꯑꯗꯗꯒꯤ ꯃꯥ ꯀ꯭ꯂꯤꯅꯤꯛ ꯆ ꯇꯃꯛ ꯄꯨꯟꯅꯔꯨꯔꯕꯅꯦꯕ ꯑꯗꯨꯒꯅ ꯈꯔ ꯂꯩ ꯌꯥꯗ꯭ꯔꯦꯅ ꯇꯧꯔꯒ ꯍꯧꯖꯤꯛ ꯅꯝꯗꯅ ꯂꯩꯦ ꯑꯩꯅ ꯀꯩ ꯀꯥꯟꯗ ꯀꯣꯟꯆꯥꯛꯇ ꯌꯣꯟꯅꯕ ꯊꯝꯃꯨ ꯈꯣꯠꯇꯨ ꯀꯩꯗꯧꯗꯣꯏꯅꯣ ꯑꯗꯨꯀ ꯁꯦꯝꯃꯗꯣꯏ ꯏꯁꯥ ꯆꯪꯉ ꯈꯣ ꯃꯥꯅꯁꯨ ꯐꯅꯌꯥꯝ ꯁꯦꯝꯃꯃꯅꯤꯀꯣ ꯃꯥꯅꯁꯨ ꯑꯗꯨ ꯌꯥꯔꯛꯇ꯭ꯔꯦ ꯑꯗꯨ ꯇꯧꯔꯛꯇ꯭ꯔꯦꯅ ꯐꯌꯥꯝ ꯁꯦꯝꯕ ꯃꯥꯅꯁꯨ ꯏꯟꯖꯤꯟ ꯑꯣꯏꯁꯤꯟꯗꯅ ꯈꯣꯠꯇꯅ ꯑꯃ ꯑꯃ ꯇꯧꯗꯅ ꯑꯗꯒꯤ ꯀꯩꯅꯣ ꯀꯩꯕ ꯀꯥꯔꯄꯦꯟꯇꯔ ꯌꯥꯗ꯭ꯔꯦ ꯑꯗꯨ ꯇꯧꯗ꯭ꯔꯦꯅ ꯑꯗꯒꯤ ꯂ꯭ꯂꯣꯛ ꯈꯨꯡ ꯀꯥꯏ ꯀꯅꯦ ꯍꯥꯏꯥꯏꯕ ꯇꯧꯕꯒꯤ ꯐꯅꯌꯥꯝ ꯁꯦꯝꯃꯕꯅꯤ ꯃꯥꯁꯨꯦ ꯄꯩꯁꯥ ꯃꯌꯥꯝ ꯆꯪꯖꯔꯕꯅꯦ ꯒꯥꯔꯤꯗꯨꯗ
ꯍꯣꯏ ꯑꯗꯨꯕꯨ ꯈ꯭ꯋꯥꯏ ꯐꯕꯗꯨꯅꯦ ꯒꯥꯔꯤꯁꯦ ꯑꯃꯝꯕ ꯂꯧꯗꯕ ꯑꯩꯈꯣꯏꯒꯤ ꯐꯥꯁ ꯑꯣꯏꯅꯅꯦ ꯇꯥꯡꯁꯨ ꯇꯥꯡꯅ ꯂꯣꯟ ꯊꯤꯕ꯭ꯔꯥ ꯇ ꯑꯗꯒꯤ ꯌꯦ ꯑꯃꯨꯛ ꯑꯍꯥꯟꯕ ꯑꯍꯥꯟꯕ ꯂꯧꯁꯤꯅ ꯑꯣꯏꯖꯩꯀꯣ ꯍꯦꯛꯇ ꯍꯦꯛ ꯆꯦꯀꯦꯂ ꯂꯩꯔꯨꯕꯁꯦ ꯁꯦꯝꯕꯗ ꯍꯦꯛꯇ ꯁꯦꯝꯕꯗ ꯁꯦꯝꯕꯗ ꯃꯑꯣꯡ ꯃꯥꯟꯗ ꯑꯗꯨꯝ ꯆꯪꯈꯤꯑꯕ
ꯃꯥꯅꯤ ꯃꯥꯅꯤ ꯁꯀꯦꯟ ꯍꯦꯟ ꯑꯦꯖꯤꯤꯗꯋꯦ ꯐꯔꯒ ꯐꯕ ꯅꯠꯇ꯭ꯔꯒꯗꯤ ꯅꯠꯇ꯭ꯔꯥ ꯀꯣꯕꯔ ꯈ ꯐꯖꯔ ꯃꯅꯨꯡ ꯌꯥꯝꯔꯝꯗ꯭ꯔꯗꯤ ꯀꯩꯗꯧꯗꯣꯏꯅꯣ ꯅꯠꯇ꯭ꯔꯣ ꯑꯗꯨꯒꯨꯝꯕ ꯃꯌꯥꯝ ꯑꯃ ꯂꯩꯌꯦꯕ ꯑꯗꯨꯅ ꯏꯃꯤꯜ ꯂꯩꯈꯣꯡꯅ ꯎꯕ ꯄꯣꯠ ꯅꯠꯇꯕꯅꯤꯅ ꯊꯥꯡꯉꯩ ꯁꯦꯡꯅ ꯑꯍꯥꯟꯕ ꯂꯩꯉ ꯐꯩ ꯇꯥꯡꯉꯅ ꯇꯥꯡꯅ
ꯅꯣꯏꯒꯤ ꯇꯥꯡ ꯇꯔꯥꯒ ꯃꯥꯄꯟ ꯍꯥꯏꯕ꯭ꯔꯣ ꯀꯩꯅꯣ ꯑꯃ ꯁꯣꯔꯥꯥꯟ ꯑꯃ ꯊꯣꯛꯑꯦꯕꯗꯣ ꯂꯝꯗꯦꯡ ꯍꯥꯏꯕ꯭ꯔꯣ ꯂꯝꯁꯥꯡ ꯍꯥꯏꯕ꯭ꯔꯣ
ꯀꯩꯅꯣꯗ ꯑꯩꯣꯏ ꯂꯝꯁꯥꯡꯕꯨꯗꯤ ꯂꯝꯁꯥꯡꯅꯦꯕꯀꯣ ꯑꯗꯨꯒꯅꯦ ꯀꯩ ꯅꯪꯅ ꯍꯥꯏꯔꯛꯄꯗ ꯂꯝꯗꯦꯡ ꯍꯥꯏꯔꯛꯄꯗꯤ ꯀꯥꯎꯔꯅꯦ
ꯑꯣ
ꯃꯇꯠꯇ ꯅꯝ ꯊ ꯍꯥ ꯊꯅꯤ ꯑꯠꯇ ꯅꯠꯇꯦ ꯑꯁ ꯑꯩꯈꯣꯏ ꯃꯥꯏ ꯃꯥꯏꯄꯥꯝꯕꯩ ꯀꯧꯁꯤꯜꯂꯛꯑꯦ ꯑꯩꯁ ꯀꯩꯅꯣꯗꯤ ꯌꯥꯗ꯭ꯔꯦ ꯕ꯭ꯔꯦꯟꯗ ꯆꯥꯏꯔꯦ ꯀꯥꯃꯦꯡ ꯍꯥꯏꯕ ꯀꯥꯃꯦꯡ ꯀꯥꯃꯦꯡ ꯍꯥꯏꯕ ꯎ
ꯄꯥꯝꯁꯤꯅ ꯗꯥꯏꯔꯦꯛ ꯈꯣꯡꯃꯟꯗꯩ ꯑꯣꯏꯔ ꯈꯣꯡꯃꯟꯗꯒꯤ ꯃꯣꯏꯅ ꯑꯃꯨꯛ ꯍꯣꯡꯈ꯭ꯔꯦꯔꯕꯕꯥ ꯁꯣꯝꯗ
ꯑ ꯏꯃꯥ ꯃꯄꯥ ꯑꯁꯦꯡꯕꯗꯤ ꯐꯣꯡꯃꯟꯗꯅꯦꯕꯀꯣ ꯑꯗꯨꯒꯅꯦ ꯏꯃꯥꯒꯤ ꯏꯃꯥꯒꯤ ꯕꯥꯕꯥ ꯃꯕꯨꯡꯁꯦ ꯑꯅꯤ ꯑꯍꯨꯝ ꯁꯨꯏꯕ ꯑꯗꯨꯗ ꯃꯕꯨꯡ ꯑꯃ ꯍꯧꯖꯤꯛꯀꯤ ꯀꯥꯃꯦꯡꯗꯨꯗ ꯍꯣꯡꯈꯤꯕ ꯃꯣꯏ ꯁꯨꯝ ꯂꯧ ꯀꯩꯀꯥ ꯁꯨꯝ ꯎꯕꯗꯒꯤ ꯑꯗꯨꯋꯥꯏꯗ ꯑꯗꯨꯝ ꯍꯤꯡꯈꯣꯜ ꯂꯩꯔ ꯂꯩꯈꯤꯕ ꯑꯗꯗꯒꯤ ꯃꯥꯅ ꯑꯥꯗ ꯑꯃꯨꯛ ꯆꯗꯥ ꯂꯊ ꯁꯧꯗꯣꯛꯑꯒꯅꯦ ꯃꯣꯏꯒꯤ ꯊꯧꯗꯥꯝ ꯁꯥꯒꯩꯁꯦ ꯑꯩꯈꯣꯏ ꯃꯥꯏ ꯃꯄꯥ ꯊꯧꯗꯥꯝꯅꯦꯕ ꯊꯧꯗꯥꯝ ꯁꯥꯒꯩꯁꯦ ꯑꯥꯗꯅꯦ ꯄꯥꯛꯇꯛꯅꯅ ꯑꯩꯈꯣꯏꯒꯤ ꯑꯩꯈꯣꯏꯒꯤ ꯍꯤꯡꯒꯣꯜꯅꯨꯡ ꯁꯨꯃꯥꯏꯅ ꯆꯥꯎꯕ ꯑꯃ ꯂꯩꯈ꯭ꯔꯦꯕ ꯈꯪꯕ ꯍ ꯉꯥꯛꯠꯇ ꯉꯁꯥꯏꯒꯤ ꯑꯩꯈꯣꯏꯒꯤ ꯑꯩꯈꯣꯏꯒꯤ ꯃꯥꯃꯗꯁꯨ ꯁꯤꯅꯦ ꯃꯆꯥ ꯌꯥꯝ ꯄꯣꯛꯑꯦꯕ ꯃꯆꯥꯥ ꯄꯤꯕ ꯑꯃ ꯑꯅꯤ ꯑꯍꯨꯝ ꯃꯔꯤ ꯃꯉꯥ ꯇꯔꯨꯛ ꯄꯤꯕ ꯇꯔꯨꯛ ꯄꯣꯛꯑꯦꯕ ꯑꯗꯒꯤ ꯅꯉꯣꯟꯗꯤ ꯀꯌꯥ ꯁꯨꯕꯅꯣ ꯈꯪꯗꯦ ꯅꯣꯡꯃꯗꯤ ꯃꯁꯤꯡ ꯈꯟꯗꯕꯒꯤ ꯋꯥꯗ ꯃꯁꯛ ꯂꯣꯏ ꯈꯪꯉꯦꯕꯀꯣ ꯅꯤꯡꯉꯣꯟꯗ ꯑꯃꯈꯛꯇꯪ ꯈꯪꯉꯦ ꯎꯝ ꯅꯤꯡꯅꯤꯉꯣꯟ ꯑꯅꯤ ꯅꯤꯡꯅꯤꯉꯣꯟ ꯑꯅꯤ ꯍꯣꯏ ꯃꯥꯜꯂꯦ ꯃꯣꯏꯁꯨ ꯅꯤꯄꯥ ꯑꯩꯈꯣꯏꯁꯨꯦꯅꯤ ꯄꯅꯤꯗꯨꯔ ꯀꯅꯤꯒ ꯄꯤꯗ ꯑꯉꯥꯡ ꯌꯥꯝ ꯌꯥꯕ
ꯎꯝ ꯑꯗꯨꯗ꯭ꯔ ꯍꯥꯏ ꯈꯦ ꯑꯗꯨꯝ ꯃꯅ ꯑꯃ ꯃꯥꯜ ꯂꯩꯦꯗ ꯣ ꯅꯣꯏꯒꯤꯒ ꯃꯣꯏꯒꯤ
ꯃꯥꯅꯦ ꯑꯗꯒꯤ ꯑꯩꯈꯣꯏ ꯈꯣꯡꯃꯟꯒꯤ ꯃꯝꯕꯗꯨꯁꯨ ꯃꯆꯥ ꯌꯥꯝꯃꯦ ꯃꯥꯒꯤꯁꯨ ꯃꯥꯏ ꯄꯤꯕ ꯑꯃ ꯇꯥꯏꯃꯣ ꯂꯩꯔꯦ ꯗꯥꯞꯁꯨ ꯂꯩꯔꯦ ꯑꯩꯈꯣꯏ ꯏꯕꯥꯏ ꯀꯧꯗ꯭ꯔꯦ ꯑꯩꯈꯣꯏꯗꯤ ꯗꯥꯞꯁꯨ ꯇꯥꯗ ꯇꯥꯗ ꯀꯧꯔꯦ ꯑ ꯇꯥꯏꯅꯥꯎꯕꯨ ꯂꯩꯔꯦ ꯊꯕ ꯂꯩ ꯍꯔꯦ ꯑꯗꯒꯤ ꯅꯨꯄꯥ ꯃꯔꯤ ꯂꯩꯔꯦꯀꯣ ꯑꯗꯩ ꯅꯨꯄꯤꯗꯣ ꯀꯤꯂꯣ ꯇꯃꯉꯥ ꯂꯩꯔꯦ ꯏꯆꯦ ꯂꯨꯀꯣꯛꯄꯤ ꯂꯩꯔꯦ ꯁꯣꯔꯖꯤꯅꯤ ꯂꯩꯔꯦ ꯑꯗꯒꯤ ꯆꯦ ꯆꯥꯎꯕꯤꯅꯦ ꯆꯦ ꯁꯦ ꯆꯁꯦ ꯆꯦ ꯁꯥꯦ ꯆꯣꯏ ꯃꯣꯏꯄꯅꯤ ꯃꯤꯅꯦ ꯀꯣꯏ ꯍꯒꯅ ꯌꯥꯃ ꯅꯌꯥ
ꯌꯥ ꯃꯁꯥꯒꯤ ꯑꯍꯜ ꯂꯃꯟ ꯑꯗꯨ ꯑꯗꯨ ꯁꯣꯏꯗꯣꯏꯅꯤ ꯑꯗꯣ ꯊꯥꯏꯅꯒꯤ ꯑꯍꯜ ꯂꯃꯟꯁꯤꯗꯤ ꯃꯆꯥ ꯃꯆꯥ ꯃꯆꯥ ꯃꯁꯨꯁꯦ ꯌꯥꯝꯃꯃ ꯆꯥꯅꯤ ꯍꯧꯖꯤꯛꯇꯤ ꯑꯃ ꯑ ꯍꯧꯖꯤꯛꯇꯤ ꯑꯅꯤ ꯑꯅꯤ ꯅꯠꯇ꯭ꯔꯒ ꯑꯍꯨꯝꯗꯤ ꯌꯥꯝꯃꯕꯅꯤ ꯍꯧꯖꯤꯛꯇꯤ ꯑꯍꯣꯡꯕꯁꯤ ꯌꯥꯝꯃꯦꯗ ꯑꯅꯤ ꯑꯅꯤ ꯑꯅꯤꯁꯤꯕꯨ ꯌꯥꯝꯃꯦ ꯍꯥꯏꯕ ꯌꯥꯏ ꯅꯠꯇ꯭ꯔꯥ
ꯌꯥꯝꯃꯦ ꯑꯩꯈꯣꯏꯁꯨ ꯑꯩꯈꯣꯏꯒꯤ ꯑꯉꯥꯡꯈꯩꯗꯤ ꯑꯉꯥꯡꯕꯁ ꯁꯤꯡꯗꯤ ꯌꯥꯝꯗꯦꯕ ꯑꯅꯤ ꯅꯤꯅꯤ ꯉꯥꯛꯇꯅꯦꯕ ꯑꯩꯈꯣꯏ ꯍꯥꯟꯅ ꯑꯩꯈꯣꯏꯒꯤ ꯃꯤ ꯌꯥꯝꯖꯕ ꯌꯥꯝꯕꯩ ꯋꯥꯅꯦꯕ
ꯎꯝ
ꯑꯉꯥꯡ ꯑꯉꯥꯡꯅꯦ ꯑꯗꯨꯅ ꯌꯥꯝ ꯂꯨꯅ ꯂꯨꯅ ꯇꯧꯔꯦ ꯍꯥꯏꯇꯥꯔꯦ ꯌꯥꯝꯗ꯭ꯔꯕꯅꯤꯅ
ꯎꯝ
ꯃꯣꯏꯗꯤ ꯃꯔꯔꯥꯏ ꯑꯣꯏ ꯐꯔ ꯀꯦ ꯀꯦꯗꯅ ꯂꯩꯔꯦ ꯃꯣꯏꯗꯤ ꯆꯥꯅꯤꯡꯕ ꯊꯛꯅꯤꯡꯕ ꯃꯁꯤꯩꯁꯤꯗ ꯃꯅꯤꯡ ꯃꯈꯥ ꯂꯣꯏ ꯊꯨꯡꯉꯕꯅꯦ ꯃꯣꯏꯗꯤ ꯍꯨꯡ ꯉꯍ ꯍꯋꯥꯏ ꯀꯩꯅꯣꯝꯇꯪ ꯇꯧꯕꯗꯣ ꯄꯨꯂꯞ ꯃꯪꯒꯟ ꯈꯔ ꯂꯩꯔꯒ ꯄꯨꯂꯞ ꯌꯦꯟꯅꯔ ꯁꯥꯃꯤꯟꯅꯔꯛꯀꯗꯣꯏꯅꯤ ꯍꯧꯖꯤꯛ ꯀꯗꯤꯝ ꯑꯁꯦ ꯏꯁꯩꯁꯤꯗ ꯑꯆꯥꯄꯣꯠ ꯃꯆꯥꯁꯨ ꯄꯦꯛꯀꯦꯠ ꯄꯦꯛꯀꯦꯠ ꯄꯥꯏꯅꯔ ꯄꯥꯏꯅꯔꯒ
ꯑꯗꯨ ꯒꯤ ꯍꯥꯏꯔꯨꯔꯗꯤ ꯊꯥꯏꯅꯒ ꯍꯧꯖꯤꯛꯀ ꯌꯥꯝꯅ ꯈꯦꯠꯅꯔꯦꯀꯣ ꯈꯖꯤꯛ ꯈꯔꯛꯇꯒ ꯅꯠꯇꯦ
ꯊꯅ ꯈꯅꯒꯖꯥꯟ ꯌꯦꯔ ꯑꯃꯃꯥꯎ ꯐꯨꯠꯂꯒ ꯆꯥꯖꯗꯦ ꯃꯆꯦ ꯃꯆꯦ ꯆꯠ ꯌꯦꯟ ꯅꯥ ꯆꯥꯗꯣꯏꯕꯅꯦ
ꯑꯗꯒꯤ ꯍꯧꯖꯤꯛꯀꯤꯗꯤ ꯌꯦꯡꯉꯣ ꯍꯧꯖꯤꯛꯀꯤ ꯑꯗꯣ ꯍꯧꯖꯤꯛ ꯄꯣꯛꯏꯕ ꯑꯉꯥꯡꯁꯤꯡꯁꯤꯅ ꯃꯣꯏꯁꯨ ꯈꯤꯇꯪ ꯆꯥꯎꯔꯛꯑꯒ ꯑꯍꯟ ꯑꯣꯏꯔꯀꯥꯟꯗ ꯍꯥꯏꯗꯣꯏꯅꯦ ꯑꯩꯈꯣꯏ ꯃꯇꯝꯗ ꯑꯗꯨ ꯇꯧꯔꯝꯃꯦ ꯅꯠꯇ꯭ꯔ ꯃꯣꯏꯁꯨ ꯃꯣꯏ ꯁ ꯅꯨꯡꯉꯥꯏꯔꯛꯇꯦ ꯑꯗꯨꯗꯨ ꯅꯣꯏ ꯍꯧꯖꯤꯛꯅ ꯍꯦꯜꯂꯒ ꯃꯣꯏꯁꯨ ꯍꯥꯏꯗꯣꯏꯅꯦꯕ ꯑꯃꯨꯛ
ꯍꯥꯏꯗꯤꯅꯦ ꯃꯇꯝꯗꯨꯗꯅ ꯑꯃꯨꯛ ꯆꯥꯎꯈꯠꯄꯒꯤ ꯂꯝꯕꯤꯁꯦ ꯑꯃꯨꯛ ꯍꯦꯜꯂꯛꯀꯗꯣꯏꯅꯤꯗꯅꯀꯣ ꯍꯣꯏ ꯃꯇꯝ ꯑꯩꯈꯣꯏ ꯉꯥꯏꯍꯥꯛ ꯍꯣꯏ ꯑꯩꯉꯥꯡꯉꯗꯗꯤ ꯑꯁ ꯉꯁꯤꯗꯤ ꯌꯦꯟ ꯊꯪꯗꯣꯏꯅꯤ ꯍꯥꯟ ꯌꯥꯝ ꯍꯔꯥꯎꯗ꯭ꯔꯣ ꯍꯥꯏꯕꯗꯤ ꯅꯣꯡ ꯐꯥꯗꯣꯛꯇꯣꯡ ꯆꯥꯕꯅꯤꯅ ꯍꯧꯖꯤꯇꯤ ꯃꯁꯦꯕ ꯊꯣꯛꯑꯁꯨ ꯂꯩꯔꯁꯨ ꯌꯦꯦꯟ ꯊꯣꯡꯕꯗꯣ ꯄꯥ ꯀꯨꯡꯒꯨꯟ ꯊꯥꯏ ꯂꯩꯔꯦꯕꯤꯥꯕꯤ ꯌꯥꯔ ꯐꯨꯌꯥꯥꯡ ꯈꯥꯏ ꯂꯩꯔꯦ ꯕꯤꯖꯥꯕꯤꯌꯥꯔꯦ ꯑꯗꯩ ꯊꯣꯡꯒꯦ ꯍꯥꯏꯔꯒꯁꯨ ꯏꯐꯪꯗ ꯐꯪꯕ ꯄꯣꯠꯇꯨ ꯑꯣꯏꯗꯅ ꯊꯥꯏꯅꯗꯤ ꯌꯦꯟ ꯊꯣꯡꯉꯒꯁꯤꯗꯤ ꯌꯥꯝ ꯇꯥꯡꯅ ꯅꯣꯡ ꯐꯥꯗꯣꯛꯇ ꯀꯗꯕ ꯃꯌꯥꯝ ꯆꯥꯅꯔꯤꯁꯦ
ꯎꯝ
ꯑꯗꯨꯗꯨꯅ ꯃꯒꯨꯟ ꯌꯥꯝ ꯂꯩꯕ ꯍꯥꯏꯇꯥꯔꯦ
ꯃꯥꯅꯦ ꯑꯗꯨꯅꯤ ꯈꯪꯗꯦꯗ ꯍꯧꯖꯤꯛꯇꯤ ꯄꯣꯠꯁꯨ ꯂꯣꯏ ꯃꯒꯨꯟ ꯌꯥꯎꯗ꯭ꯔꯦ ꯑꯗꯨꯅ
ꯌꯥꯎꯗꯦ ꯌꯥꯎꯗꯦ ꯑ
ꯈꯔꯣꯠꯇ ꯍꯒꯠꯇ꯭ꯔꯣꯕ
ꯁꯒꯂꯣꯅꯤ ꯑꯩ ꯈꯨꯠ ꯈꯨꯠꯀꯁ ꯅꯥꯟꯖ ꯂꯨ ꯀ
ꯑꯣ ꯌꯦꯡꯉꯣ ꯁꯥꯖꯦꯜ ꯈꯤꯇꯪ ꯇꯧꯑꯣ ꯊꯦꯡꯗꯣꯛ ꯊꯦꯡꯖꯤꯟ ꯍꯣꯏ ꯑꯗꯣ ꯑꯩꯁꯨ ꯉꯁꯥꯏꯗꯣ ꯆꯝꯐꯨꯠ ꯀꯥꯃꯝꯕꯗꯣ ꯀꯥꯝ ꯂꯂꯣꯏ ꯏꯉꯝꯃꯅꯤꯗ ꯑꯩ ꯈꯤꯇꯪ ꯆꯥꯥꯁꯜꯂꯨꯔꯒꯦ ꯑꯌꯨꯛꯀꯤ ꯑꯗꯨ ꯆꯥꯛ ꯈ ꯊꯦꯡꯅ ꯆꯥꯗꯣꯏꯅꯦꯕꯀꯣ ꯑꯗꯨ ꯆ ꯍꯒꯣꯂꯣ ꯍꯔꯦ ꯃꯨ ꯅꯍꯜ ꯂꯩꯒ ꯑꯃ ꯄ ꯅ ꯄꯥꯎ ꯐꯥꯎꯅꯔꯁꯦ
ꯍꯣꯏ ꯍꯣ ꯍꯣꯏ ꯎꯝ ꯊꯝꯃꯦ ꯊꯝꯃꯦ ꯎꯝ